ꯍꯜꯂꯣ
ꯅꯨꯡꯉꯥꯏꯔꯤꯕꯣ ꯅꯪꯕꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ ꯍꯥꯏꯕ ꯇꯥꯔꯦ
ꯑꯣ
ꯀꯝꯗꯧꯔꯤꯒꯦ
ꯑꯗꯨ ꯂꯩꯗ
ꯅꯪꯗꯦ
ꯑꯩꯁꯨ ꯑꯗꯨꯝ ꯂꯩꯌꯦ ꯌꯨꯝꯗ ꯉꯁꯤꯗꯤ ꯊꯣꯛꯇ꯭ꯔꯦ ꯃꯥꯈꯣꯢ ꯈꯣꯏꯗ ꯆꯠꯁꯤꯔ ꯈꯜꯂꯒ ꯑꯁ ꯂꯥꯞꯃꯟꯕꯒꯤ ꯆꯠꯄ ꯇꯟꯕ ꯑꯃꯨꯛꯀ
ꯑꯣ
ꯑꯉꯥꯡꯁꯨ ꯇꯨꯝꯔꯤꯌꯦ
ꯑꯣ ꯀꯩ ꯀꯩ ꯆꯥꯕ꯭ꯔꯣ
ꯑꯩꯈꯣꯏꯗꯣ ꯀꯥ ꯀꯩ ꯃꯊꯦꯜ ꯔꯣ ꯀꯥꯎꯔꯣꯏꯅꯦ ꯑꯣ ꯁꯧꯒ꯭ꯔꯤꯒ ꯑꯥꯂꯨ ꯆꯥꯏ
ꯑꯣ ꯑꯣ
ꯅꯪ ꯅꯣꯏꯗꯤ
ꯑꯩ
ꯃꯃꯤꯡꯗꯨ ꯀꯔꯤ ꯍꯥꯏꯕ꯭ꯔꯥ ꯀꯔꯤ ꯃꯅꯥꯔꯣ ꯑꯃ ꯀꯥꯎꯔꯣꯏꯗ ꯑꯥ ꯈꯥꯃꯦꯟ ꯑꯈꯥꯕ ꯑꯆꯧꯕꯖꯥꯠꯇꯣ ꯃꯅꯥ ꯂꯩꯗꯨꯅ ꯆꯥꯕꯗꯣ ꯃꯅꯥ ꯆꯥꯕꯗꯣ ꯑꯗꯨ ꯆꯥꯏ
ꯃꯨꯅꯥ ꯆꯥꯕ꯭ꯔꯅꯦ ꯈꯥꯃꯦꯟ ꯀꯣ
ꯂꯧꯗ ꯍꯥꯄꯖꯥꯠꯗꯨ ꯑꯈꯥꯕꯖꯥꯗꯣ ꯎꯝ
ꯑꯗꯣ ꯃꯅꯥ ꯃꯅꯥꯒꯤ ꯌꯦꯟꯁꯥꯡꯔꯥ ꯅꯠꯇ꯭ꯔꯒ ꯑꯣ ꯑꯗꯨꯁꯨ ꯍꯥꯎꯕꯅꯤꯗ ꯍꯣꯏ
ꯍꯣꯏ ꯍꯣꯏ
ꯅꯍꯥꯟ ꯍꯣꯏ ꯅꯍꯥꯟ ꯋꯥꯏ ꯏꯃꯥꯅ ꯊꯣꯡꯕꯤꯕꯗꯣ ꯍꯥꯎꯋꯦ
ꯎꯝ
ꯑꯩꯗꯤ ꯊꯣꯡꯕ ꯍꯩꯇꯦꯗ ꯑꯗꯨꯗꯣ
ꯆꯝꯊꯣꯡ ꯊꯣꯡꯁꯨ ꯍꯥꯎꯋꯦ ꯑꯗꯨꯒ ꯀꯔꯤꯔ ꯀꯔꯤꯒꯔꯤꯔ ꯍꯥ ꯑꯃꯒ ꯁꯥꯐꯁꯨꯍꯥꯎꯒ
ꯕꯤ ꯄꯤ ꯂꯣꯁꯨ ꯑꯣꯏ ꯑꯣꯏꯒꯜꯂꯗꯤ ꯍꯥꯏꯕꯅꯤꯀꯣ ꯑꯗꯨꯗꯣ
ꯍꯣꯏ
ꯑꯣ ꯍꯥꯎꯗꯤ ꯍꯥꯎꯕ ꯊꯥꯖꯗꯕꯅꯤ
ꯑꯣ ꯍꯥꯎꯗꯤ ꯍꯥꯎ
ꯅꯣꯏꯗꯣ ꯌꯦꯟ ꯌꯥꯝ ꯂꯩꯕ꯭ꯔꯥ
ꯌꯦꯝꯗꯤꯗ
ꯀꯩꯅꯣꯒꯤ ꯂꯩꯅꯤꯡꯉꯥꯏꯒꯨꯝꯕ
ꯇꯂꯤ
ꯄꯤꯛꯄ꯭ꯔꯥ ꯑꯩꯈꯣꯏꯒꯁꯨ ꯄꯤꯛꯄ ꯎꯝ ꯑꯩꯈꯣꯏꯁꯨ ꯌꯥꯝ ꯄꯤꯛꯂꯤꯌꯦ
ꯑꯣ ꯆꯥꯎꯕꯁꯤꯡ ꯂꯣꯏꯅ ꯆꯥꯈ꯭ꯔꯦꯗꯅ ꯍꯥꯟꯅ
ꯎꯝ ꯍꯣꯏ ꯅꯣꯏꯗ ꯅꯍꯥꯟꯗꯣ ꯌꯦꯟ ꯑꯗꯨꯝ ꯆꯥꯔꯒ ꯂꯩꯌꯦꯕ ꯑꯩꯈꯣꯏꯁꯨ ꯑꯩꯈꯣꯏ ꯑꯩꯈꯣꯏꯁꯨ ꯅꯍꯥꯟꯋꯥꯏ ꯆꯥꯕꯅꯦ ꯑꯗꯨꯕꯨ ꯍꯧꯖꯤꯛꯀꯥꯟꯁꯦ ꯑꯉ ꯃꯊꯛꯇ ꯇꯨꯝꯕꯒꯤꯀꯣ ꯌꯦꯟ ꯌꯦꯟꯁꯤꯡꯗꯣ
ꯑꯣ
ꯐꯥꯕ ꯉꯝꯗꯕ ꯂꯥꯛꯞꯄꯒꯤ
ꯎꯝ
ꯅꯣꯏ ꯅꯨꯄꯥꯈꯣꯏꯗꯤ ꯊꯕꯛ ꯆꯠꯈ꯭ꯔꯕꯣ
ꯍꯣꯏ
ꯅꯪ ꯅꯨꯄꯥ ꯍꯥꯏꯕꯅꯦ ꯅꯣꯏ ꯅꯨꯄꯥ ꯍꯥꯏꯌꯦ ꯍꯥꯏꯕꯨꯣ ꯎꯝ
ꯉꯁꯤ ꯉꯥ ꯐꯥꯕ ꯆꯠꯀꯦ ꯍꯥꯏꯅ ꯆꯠꯈꯤꯕꯅꯦ
ꯑꯦ ꯑꯦ ꯉꯥ ꯐꯥꯕ꯭ꯔꯥ ꯍꯥꯏꯗꯤ ꯊꯕꯛ ꯊꯕꯛ ꯆꯠꯂꯝꯅꯤ ꯈꯟꯕ
ꯃꯣꯏꯒꯤ ꯐ꯭ꯔꯦꯟꯅ ꯑ ꯍꯥꯕꯤꯌꯣ ꯍꯥꯏꯌꯦ ꯍꯥꯏꯌꯦ
ꯑꯣ
ꯃꯣꯏ ꯊꯕꯛ ꯇꯧꯃꯤꯟꯅꯕꯗꯣ ꯁꯤꯡ ꯂꯩꯩ ꯑꯗꯨꯅ ꯑꯗꯨ ꯆꯥꯒꯗꯕ ꯃꯥꯜꯂꯦ ꯃꯣꯏꯒꯤ ꯃꯥꯒꯤ ꯏꯃꯥꯟꯅꯕꯁꯤꯡꯗꯣ ꯎꯄꯨꯕꯥ ꯆꯠꯂꯦ ꯍꯥꯏꯌꯦ ꯑꯗꯨꯒꯤ ꯃꯥꯕꯨ ꯉꯥ ꯐꯥꯕꯤꯌꯨ ꯍꯥꯏꯌꯨ ꯍꯥꯏꯌꯦ
ꯉꯥ ꯐꯥꯕꯗꯣ ꯅꯨꯡꯉꯥꯏꯔꯝ ꯉꯥ ꯌꯥꯝ ꯐꯥ ꯐꯥꯕꯅꯤ ꯍꯧꯖꯤꯀꯥꯟ
ꯎꯝ
ꯉꯔꯥꯡ ꯏꯁꯤꯡꯗꯤ ꯆꯥꯎꯋꯤꯀꯣ
ꯎꯝ
ꯃꯣꯏ ꯐꯥꯕꯁꯤꯡꯗꯨ ꯌꯥꯝ ꯋꯥꯔꯝꯒꯅꯤ
ꯍꯣꯏ ꯌꯥꯝ ꯀꯤꯌꯦ
ꯏꯁꯤꯡ ꯀꯪꯕ ꯃꯇꯝꯗꯁꯨ ꯑꯗꯨꯝ ꯋꯥꯏ ꯋꯥꯕꯅꯦꯕꯀꯣ
ꯍꯣꯏ
ꯑꯩ ꯑꯩꯕꯨꯗꯤ ꯐꯥꯗꯤ ꯐꯥꯗ꯭ꯔꯤꯌꯦ ꯀꯩꯅꯣꯗꯗꯤ ꯑꯗꯨ ꯑꯗꯨꯕꯨ ꯌꯦꯡꯕꯀꯥꯟꯗ ꯋꯥꯗꯕ ꯃꯥꯜꯂꯦꯕ
ꯋꯥꯌꯦꯗꯥ ꯑꯩꯈꯣꯏꯒꯤ ꯈꯨꯠ ꯂꯣꯏꯅ ꯅꯥꯕꯅꯦ
ꯎꯝ ꯎꯝ ꯈꯪꯗꯔꯦ
ꯉꯥ ꯐꯥꯕꯁꯨ ꯅꯨꯡꯉꯥꯏꯗ
ꯎꯝ ꯗꯔꯦꯁ ꯑꯃ ꯂꯩꯌꯦꯕꯀꯣ
ꯍꯣꯏ ꯆꯥꯎꯕꯒ ꯐꯪꯉꯗꯤ ꯍꯥ ꯉꯥꯏꯕꯗꯨ
ꯅꯨꯡꯉꯥꯏ ꯄꯤꯛꯄ ꯑꯣꯏꯔꯁꯨ ꯑꯗꯨꯝ ꯅꯨꯡꯉꯥꯏꯗ ꯏꯟꯇꯔꯦꯁ ꯂꯩꯗ ꯐꯥꯔꯗꯤ ꯑꯗꯨꯝ
ꯍꯣꯏ
ꯅꯣꯏꯒꯤ ꯄꯨꯈ꯭ꯔꯤꯁꯨ ꯂꯩꯕꯅꯤꯅ ꯂꯧꯗ ꯀꯩꯅꯣ ꯉꯥ ꯌꯥꯝ ꯊꯝꯕ꯭ꯔꯥ
ꯌꯦꯟ ꯊꯪꯅꯤꯅꯥ ꯈꯔꯗꯤ ꯂꯩꯔꯝꯃꯅꯤ
ꯎꯝ
ꯑꯆꯧꯕ ꯑꯃꯗꯤ ꯂꯩꯒꯅꯤ ꯀꯦꯖꯤ ꯃꯔꯤ ꯃꯉꯥ
ꯑꯁ ꯌꯥꯃꯃꯦ ꯍꯦ ꯑꯣ ꯑꯗꯨꯒꯨꯝꯕꯗꯣ ꯀꯦꯖꯤ ꯃꯔꯤ ꯃꯉꯥ ꯁꯨꯔꯗꯤ ꯀꯌꯥ ꯄꯤꯗꯣꯏꯅꯣꯅꯦ ꯑꯗꯨꯗꯤ
ꯈꯪꯗꯦ ꯑꯩꯗꯤ ꯂꯤꯁꯤꯡꯗꯤ ꯌꯧꯔꯝꯃꯅꯤ
ꯂꯤꯁꯤꯡ ꯑꯥ ꯂꯤꯁꯤꯡ ꯍꯦꯟꯒꯅꯦꯕ ꯎꯝ ꯉꯥꯗꯣ ꯀꯦꯖꯤꯗ ꯍꯧꯖꯤꯛꯀꯥꯟꯁꯦ ꯀꯌꯥꯔꯥ ꯀꯥꯎꯔꯦ
ꯀꯧꯗꯔ꯭ꯤ ꯆꯥꯝꯗ ꯂꯩꯕ ꯑꯣꯏꯕ꯭ꯔꯥ
ꯈꯪꯗꯦ ꯆꯥꯝꯃꯔꯤ ꯁꯨꯔꯕꯅꯦ
ꯈꯪꯗꯦ ꯑꯩꯁꯨ
ꯃꯤ ꯌꯥꯝꯃꯕꯅꯦ ꯍꯥꯏꯕ
ꯈꯪꯗꯦ ꯌꯥꯎꯕ꯭ꯔꯥ ꯌꯥꯎꯗꯕ꯭ꯔꯥ ꯑꯩ ꯉꯥ ꯑꯩꯈꯣꯏꯗꯤ ꯉꯥ ꯂꯧꯗꯦ ꯑꯥ ꯂꯩꯔꯒ ꯆꯥꯗꯦ ꯇꯨꯔꯦꯟꯗ ꯐꯥꯕ ꯅꯠꯇ꯭ꯔꯒ ꯄꯨꯈ꯭ꯔꯤꯗ ꯀꯣ ꯑꯗꯨꯝ ꯂꯧꯔꯨꯒ ꯆꯥꯔꯦ
ꯑꯩꯈꯣꯏꯗꯣ ꯅꯍꯥꯟꯅꯋꯥꯏꯗꯤ ꯀꯩꯅꯣꯗ ꯅꯣꯅꯦꯗ ꯂꯩꯕꯅꯦꯕ ꯊ꯭ꯔꯤ ꯐꯤꯐꯇꯤꯗꯀꯣ ꯑꯩꯀꯣ ꯍꯣꯏ ꯂꯥꯁ ꯏꯌꯥꯔꯗ ꯈꯪꯗ꯭ꯔꯦ ꯑꯩꯀꯣꯕ ꯑꯗ
ꯂꯥꯁ ꯏꯌꯥꯔ ꯑꯩꯈꯣꯏꯒꯤ ꯑꯩꯈꯣꯏꯒꯤ ꯄꯨꯈ꯭ꯔꯤꯗ ꯀꯦ ꯖꯤ ꯑꯃꯒꯥ ꯑꯗꯨꯏ ꯀꯦ ꯖꯤ ꯃꯉꯥ ꯀꯨꯝꯕ ꯉꯥ ꯐꯥꯏꯕ ꯑꯃ ꯐꯥꯅ ꯁꯥꯐꯗꯏ ꯌꯥꯕ ꯐꯥꯑꯣꯦ ꯑꯃꯗꯣ ꯐꯥꯕ ꯐꯪꯗꯕ ꯑꯃ ꯂꯩꯑ ꯑꯆꯧꯕ ꯑꯃ ꯂꯩꯑ
ꯑꯣ
ꯌꯥꯝ ꯍꯥꯏꯩꯈ꯭ꯔꯕ ꯃꯥꯜꯂꯦ
ꯐꯖꯅ ꯀꯤꯡꯡ ꯇꯧꯔꯒ ꯂꯩꯕ ꯃꯥꯜꯂꯦ ꯑꯗꯨꯒꯤ ꯄꯨꯈ꯭ꯔꯤꯗ
ꯅꯨꯡ ꯅꯨꯡ ꯑꯆꯥꯎ ꯑꯆꯕ ꯂꯩꯕꯒꯤꯀꯣ ꯃꯣꯏꯁꯦ ꯂꯣꯠꯄ ꯃꯐꯝ ꯌꯥꯝ ꯂꯩꯌꯦꯕ ꯑꯗꯨꯒꯤ ꯐꯥꯕ ꯐꯪꯗꯕ
ꯎꯝ ꯅꯣꯏ ꯅꯪ ꯂꯧꯁꯨ ꯇꯧꯋꯦꯀꯣ ꯀꯩꯅꯣ ꯃꯦꯁꯀꯨꯝꯕ ꯂꯩꯕꯗꯣ ꯅꯪ ꯅꯪꯒꯤ ꯂꯧꯗꯅꯤꯀꯣ ꯑꯩ ꯀꯥꯎꯔꯦ
ꯍꯣꯏ
ꯑꯣ ꯅꯪꯒꯤ ꯂꯧꯅ ꯑꯣꯏꯔꯕꯅꯦ ꯏꯆꯦ ꯏꯆꯦꯁꯨ ꯇꯧꯋꯦ ꯏꯆꯦ ꯉꯅꯕꯅꯤ ꯑꯣꯏꯔꯝꯒꯅꯤ ꯍꯣꯏ
ꯍꯣꯏ
ꯌꯥꯝ ꯃꯦꯁꯇꯣ ꯆꯥꯕ ꯌꯥꯔꯕꯅꯦ ꯍꯧꯖꯤꯛꯀꯥꯟꯁꯦ ꯌꯥꯗ꯭ꯔꯤꯌꯦꯗꯗ ꯀꯣꯡꯍꯜꯂꯤꯀꯣ
ꯈꯪꯗꯦ ꯑꯩꯁꯨ ꯆꯠꯇ꯭ꯔꯤ ꯍꯧꯖꯤꯛꯀꯥꯟ ꯆꯠ ꯆꯕꯨꯗꯤ ꯆꯠꯅꯤꯡꯒꯦ ꯍꯣꯏ ꯑꯗꯣ ꯉꯁꯤ ꯆꯠꯁꯤꯔꯥ ꯍꯥꯏꯕꯗꯤ ꯑꯗꯣ ꯑꯉꯥꯡ ꯂꯧꯕꯒ ꯐꯠꯇꯕ ꯃꯤ ꯂꯩꯇꯕꯀꯣ ꯊꯕꯤꯒꯨꯝꯕꯨꯗꯤ ꯂꯩꯔꯝꯒꯅꯤ
ꯎꯝ
ꯆꯪꯛꯇꯦ ꯍꯌꯦꯡ ꯍꯌꯦꯡꯒꯨꯝꯕ ꯁꯪꯒꯗꯤ ꯆꯠꯀꯅꯤ
ꯎꯝ
ꯍꯌꯦꯡ ꯍꯌꯦꯡ ꯍꯌꯦꯡ ꯏꯔꯥꯏꯅꯤꯀꯣ
ꯑꯣꯏ
ꯊꯥꯡꯖꯥ ꯊꯥꯡꯖꯥꯒꯨꯝꯕꯗ ꯆꯠꯁꯤꯔꯥ ꯈꯪꯗꯦ
ꯁꯪꯖ ꯑꯦ ꯍꯌꯦꯡꯁ ꯏꯔꯥꯏꯔꯣ
ꯈꯪꯗꯦ ꯅꯨꯃꯤꯠꯁꯨ ꯀꯥꯎꯈ꯭ꯔꯦꯗ ꯍꯣꯏ ꯉꯁꯤ ꯏꯔꯥꯏꯅꯦꯍꯦ ꯍꯌꯦꯡ ꯊꯝꯖꯑꯅꯤꯀꯣ
ꯅꯨꯃꯤꯠꯁꯦ ꯅꯨꯃꯤꯠꯁꯦ ꯌꯥꯝ ꯊꯨꯅ ꯆꯠꯂꯦꯀꯣ
ꯍꯣꯏ
ꯑꯩꯈꯣꯏꯒꯨꯝꯅ ꯑꯩꯈꯣꯏꯁꯨ ꯑꯗꯨꯝ ꯑꯩꯈꯣꯏꯒꯤ ꯆꯍꯤꯁꯨ ꯌꯥꯝ ꯊꯨꯅ ꯆꯠꯄꯗꯣ
ꯍꯣꯏ ꯊꯨ ꯊꯨꯅ ꯆꯍꯤꯁꯨ ꯂꯣꯏꯔꯦ
ꯎ ꯑꯃꯨꯛꯀ ꯑꯉꯥꯡ ꯑꯣꯏꯅꯤꯡꯉꯤꯍꯦ
ꯑꯗꯨꯅꯦ
ꯑꯉꯥꯡ ꯑꯣꯏꯔꯒ ꯏꯃꯥꯒꯤ ꯃꯅꯥꯛꯇ ꯂꯩꯔꯒ ꯑꯉꯥꯡ ꯑꯣꯏꯔꯒ ꯂꯩꯅꯤꯡꯉꯦ ꯑꯃꯨꯛꯀꯣ ꯍꯃꯒ ꯕꯥꯒ
ꯅꯣꯏꯁꯨ ꯂꯥꯎ ꯇꯥꯎꯕ꯭ꯔꯥꯤ ꯂꯥꯎ ꯂꯩꯕ꯭ꯔꯥ ꯅꯣꯏꯁꯨ ꯆꯤꯛ ꯂꯥꯎ ꯂꯩꯕ꯭ꯔꯥ
ꯇꯗꯌꯦ
ꯂꯅꯥꯍꯎ ꯂꯩꯕ꯭ꯔꯕ ꯑꯗꯨ ꯑꯣꯏꯁꯨ
ꯑꯩꯈꯣꯏ ꯏ ꯂꯧ ꯂꯩꯗꯩꯗ ꯃꯊꯛꯇ ꯀꯩꯅꯣ ꯍꯣꯏ ꯂꯧꯕꯗꯤ ꯂꯩꯌꯦ ꯑꯗꯨꯕꯨ ꯀꯩꯅꯣ ꯃꯦꯁꯀꯨꯝꯕꯗꯤ ꯂꯩ ꯊꯥꯗꯦ
ꯑꯣ ꯑꯣ
ꯀꯤꯖꯣꯝꯒꯨꯝꯕ ꯑꯋꯥꯊꯕꯤ ꯑꯩ ꯀꯤꯍꯣꯝ ꯅꯠꯇꯦ ꯑꯋꯥꯊꯕꯤꯒ ꯂꯐꯣꯏꯒ ꯂꯩꯌꯦ
ꯑꯣ ꯑꯣ ꯑꯣ ꯑꯣ
ꯑꯗꯨ ꯈꯛꯇꯅꯤꯗ ꯁ ꯃꯔꯣꯔꯣꯛ ꯁꯨ ꯃꯔꯣꯛꯁꯨ ꯈꯔꯗꯤ ꯂꯩꯌꯦ ꯌꯥꯝꯗꯕ
ꯑꯣ ꯃꯣꯔꯣꯛ ꯊꯥꯔꯁꯨ ꯐꯠꯇꯦꯗ
ꯎꯝ ꯍꯅꯦ ꯑꯗꯨꯝ ꯂꯧꯒꯤ ꯃꯐꯝꯗꯣ ꯈꯪꯗꯦꯗ ꯃꯔꯣꯔꯣꯛꯁꯦ ꯑꯗꯨꯝ ꯑꯁꯤꯒꯤ ꯆꯍꯤꯗ ꯑꯃꯗ ꯇꯧꯔꯗꯤ ꯀꯩꯅꯣ ꯅꯦꯛꯁ ꯏꯌꯥꯔꯗꯗꯤ ꯆꯦꯟꯖ ꯇꯧꯕꯗꯣ ꯑꯗꯨ ꯑꯗꯨꯅ ꯐꯕ ꯃꯥꯜꯂꯦꯀꯣ
ꯍꯣꯏ
ꯅꯦꯛꯁ ꯏꯌꯥꯔꯗ ꯑꯃꯨꯛ ꯆꯦꯟꯖ ꯇꯧꯕ ꯑꯗꯨꯝ ꯑꯐꯕ ꯃꯥꯜꯂꯦ ꯁꯨꯃꯥꯏꯅ ꯇꯧꯔꯅꯤꯀꯣ ꯃꯣꯔꯣꯛ ꯑꯗꯣꯁ ꯐꯖꯕ ꯃꯥꯜꯂꯦ ꯁꯨꯃꯥꯏꯅ ꯇꯧꯔꯅꯤ
ꯍꯣꯏ
ꯑꯩꯗꯤ ꯂꯧꯛꯇꯤ ꯇꯧꯕꯗꯤ ꯍꯩꯗꯤ ꯍꯩꯇꯦ ꯑꯗꯨꯕꯨ ꯑꯗꯨꯝ ꯑꯗꯨꯃꯥꯏꯅ ꯍꯥꯏꯅꯩꯌꯦꯕ ꯃꯣꯏꯗꯣ
ꯑꫭ꯫ ꯂꯧ ꯍꯌꯦꯡ ꯆꯠꯅꯕ ꯑꯁ ꯏꯊꯟꯗꯁꯨ ꯆꯟꯅꯤꯡꯉꯦ ꯇꯟꯕꯀꯣ꯫
ꯎꯝ꯫
ꯑꯗꯨꯒꯤꯅꯤ꯫
ꯍꯣꯏ ꯍꯣꯏ ꯏꯊꯟꯇ ꯆꯠꯂꯤ ꯅꯨꯡꯉꯥꯏꯇꯦꯕ ꯂꯧ ꯆꯠꯄꯁꯨꯀꯣ꯫
ꯑꯣꯏ꯫
ꯇꯣ ꯑꯗꯨꯝ ꯃꯤ ꯄꯨꯟꯕꯗꯣ ꯑꯗꯨ ꯑꯗꯨꯅ ꯅꯨꯡꯉꯥꯏꯕꯅꯤꯀꯣ꯫ ꯂꯧꯗꯒꯨꯝꯕ ꯌꯦꯟꯁꯥꯡ ꯁꯣꯡꯉꯒ ꯆꯥꯛ ꯊꯣꯡꯉꯒ ꯆꯥꯕꯗꫭ ꯅꯨꯡꯉꯥꯏꯔꯝꯒꯅꯤ꯫
ꯅꯨꯡꯉꯥꯏꯌꯦ ꯌꯥꯝ ꯅꯨꯡꯉꯥꯏꯕꯅꯤ꯫
ꯑꯗꯨꯒꯨꯝꯕꯗꯤ ꯏꯟꯇꯔꯦꯁ ꯑꯃꯨꯛ ꯂꯩꯕ ꯑꯗꯨꯕꯨ ꯂꯧ ꯆꯠꯂꯒ ꯑꯗꯨꯝ ꯊꯕꯛ ꯀꯟꯅ ꯇꯧꯕꯗꯤ ꯉꯝꯗꯕ꯫
ꯃꯤꯕꯨ ꯄꯥꯟꯅꯕ ꯑꯩ ꯉꯝꯃꯣꯏꯕ꯫
ꯇꯞꯅ ꯇꯞꯅ ꯇꯧꯔꯒ ꯂꯣꯏꯔꯦ ꯀꯩꯅꯣ꯫ ꯅꯊꯟꯗꯔꯣ꯫
ꯏꯊꯟꯗꯅꯦ ꯑꯗꯨꯗꯤ ꯑꯩ ꯅꯨꯄꯥ ꯂꯥꯛꯈ꯭ꯔꯦ ꯃꯣꯏ ꯊꯕꯛ ꯑꯃꯈꯥꯗ ꯂꯩꯕ ꯃꯥꯜꯂꯦ꯫
ꯑꯣ ꯑꯣ꯫
ꯑꯃꯨꯛ ꯆꯟꯅꯤꯡꯉꯥꯏ ꯇꯧꯔ ꯂꯩ꯫
ꯑꯣ꯫
ꯅꯣꯡꯃ ꯂꯧꯁꯨ ꯆꯠꯃꯤꯟꯅꯁꯦ ꯍꯩꯇ꯭ꯔꯁꯨ ꯫
ꯆꯠꯁꯦ ꯑꯩꯈꯣꯏꯒꯤ ꯂꯧ ꯆꯠꯁꯤꯀꯣ꯫ ꯑꯩꯒꯤ ꯂꯩ ꯍꫭꯏ꯫
ꯑꯁ꯫ ꯅꫭꯛ ꯅꯣꯏꯗꯣ ꯑꯣꯛ ꯑꯩ ꯌꯨꯝꯗ ꯑꯣꯛ ꯂꯣꯏꯗ꯭ꯔꯣ꯫
ꯑꯃ ꯂꯩꯌꯦ ꯑ ꯄꯤꯛꯄ꯫
ꯑꯣ꯫
ꯉꯔꯥꯡꯅ ꯑ ꯄꯨꯔꯛꯄ꯫